ꯍꯜꯂꯣ ꯇꯥꯕ꯭ꯔꯣ
ꯍꯣꯏ ꯆꯥꯛ ꯄꯥꯔꯨꯕ꯭ꯔꯣ ꯍꯣꯏ ꯇꯥꯔꯦ
ꯍꯥ
ꯆꯥꯔꯦ ꯅꯪꯗꯤ
ꯌꯥꯝ ꯆꯥꯕ꯭ꯔꯥ ꯆꯥꯛ ꯆꯥꯕ ꯂꯣꯏꯔꯦ ꯑꯣ ꯑꯣ ꯑꯗꯨ ꯀꯔꯤ ꯀꯔꯤ ꯇꯧꯕ꯭ꯔꯣ
ꯐꯝꯔꯒꯥ ꯂꯩ
ꯑꯁ ꯅꯪꯁꯦ ꯌꯥꯝ ꯅꯣꯛꯅꯤꯡꯉꯤꯗ
ꯎꯝ ꯎꯝ
ꯀꯔꯤꯁꯨ ꯍꯥꯏꯔꯝꯗꯅ ꯆꯠꯈ꯭ꯔꯦ ꯅꯪꯗꯤ
ꯑꯁ ꯕꯤꯖꯤ ꯇꯧꯕ ꯏꯃꯥꯔꯖꯦꯟ ꯁꯤꯀꯣ
ꯑꯗꯨꯅꯦꯕ ꯑꯗꯨꯒꯤ ꯑꯩ ꯊꯤꯔꯒ ꯂꯩꯕꯅꯦꯕ ꯅꯪꯕꯨ
ꯑꯣ ꯑꯩꯁꯦ ꯏꯃꯥꯔꯖꯦꯟꯁꯤ ꯂꯩꯕꯒꯤ ꯆꯦꯟꯒ
ꯅꯪꯁꯦ ꯉꯁꯤ ꯌꯥꯝ ꯕꯤꯖꯤ ꯇꯧꯕ ꯃꯥꯜꯂꯦꯅꯦ
ꯍꯣꯏꯅꯦ ꯄꯨꯟꯁꯤ ꯍꯥꯏꯕꯗꯣ ꯑꯗꯨꯅꯤꯅꯦ ꯍꯥ
ꯑꯉꯥꯡꯗꯤ
ꯑꯉꯥꯡ
ꯎꯝ
ꯑꯉꯥꯡ ꯇꯤꯕꯤꯔꯣꯝꯗ
ꯑꯣ
ꯅꯪꯗꯤ ꯀꯔꯤ ꯇꯧꯕ꯭ꯔꯣ
ꯀꯔꯤꯁꯨ ꯇꯧꯗꯗ ꯑꯩꯁꯨ ꯑꯗꯨꯝ ꯐꯝꯔꯒ ꯔꯨꯝꯗꯣ ꯐꯝꯔꯒ ꯂꯩꯕ
ꯑ ꯅꯨꯡꯉꯥꯏꯔꯝꯅꯤꯅꯦ
ꯑꯩꯒꯤ ꯆꯥꯖꯔꯗꯣ ꯃꯐꯝ ꯈꯪꯗꯔꯦ ꯑꯗꯨꯒꯤ꯫ ꯇꯤꯚꯤꯔꯣꯝꯗꯒꯤ ꯂꯧꯔꯒ ꯑꯩ ꯎꯝ꯫
ꯂꯨꯀꯤꯡ ꯒꯂꯥꯁ ꯃꯅꯥꯛꯇ꯫
ꯍꯣꯏ꯫
ꯊꯝꯕꯅꯦ꯫
ꯑꯩꯗ
ꯍꯥꯥ꯫
ꯀꯗꯥꯏꯗ ꯂꯩꯕ꯭ꯔꯕ꯫
ꯆꯥꯔꯖꯔ ꯃꯆꯥꯥꯗꯨꯔꯣ꯫
ꯍꯣꯏ ꯑꯩꯒꯤ ꯑꯗꯨꯝ ꯆꯥꯔꯖꯤꯡ ꯇꯧꯕꯗꯣ꯫
ꯂꯨꯀꯤꯡ ꯒꯂꯥ꯭ꯁꯇ ꯃꯅꯥꯛꯇ꯫
ꯑꯣ ꯍꯣ꯫ ꯑꯩꯗꯤ ꯃꯐꯝ ꯈꯪꯗꯦꯅ ꯊꯤꯔꯒ ꯂꯩꯕ꯫
ꯎꯝ꯫ ꯆꯥꯛ ꯌꯥꯝ ꯆꯥꯕꯒꯤ ꯄꯨꯛꯁꯦ ꯄꯨꯕ ꯉꯝꯗꯔ꯭ꯦꯅꯦ꯫
ꯑꯁ꯫ ꯌꯥꯝ-ꯌꯥꯝ ꯆꯥꯕ ꯐꯥꯕꯅꯦ꯫ ꯑꯩꯅ ꯅꯪꯒꯤ ꯆꯥꯔꯖꯔ ꯄꯥꯏꯈ꯭ꯔꯦꯀꯣ꯫
ꯍꯣꯏ꯫ ꯄꯥꯏꯈꯔꯣ ꯍꯣꯔꯦꯟ ꯑꯩ ꯇꯧꯕ ꯂꯥꯛꯀꯦ
ꯑꯩ ꯄꯥꯏꯔꯨꯈꯤꯒꯦ
ꯅꯦꯠꯋꯥꯛ ꯅꯨꯉꯥꯏꯇꯦꯅꯦ
ꯍꯥ
ꯅꯦꯠꯋꯥꯛ ꯅꯨꯡꯉꯥꯏꯇꯕ꯭ꯔꯥ
ꯀꯩ ꯍꯥꯏꯕ
ꯅꯦꯠꯋꯥꯛ
ꯅꯦꯠꯋꯥꯛ ꯅꯨꯡꯉꯥꯏꯇꯕꯒꯨꯝ ꯇꯧꯋꯤꯅꯦ ꯈ꯭ꯔꯥ ꯈ꯭ꯔꯥꯗꯤ ꯇꯥꯏ ꯑꯁ
ꯎꯝ
ꯍꯥꯥ
ꯇꯥꯗꯦꯅꯦ
ꯑꯣ ꯇꯥꯔꯦ ꯇꯥꯔꯦ
ꯍꯜꯂꯣ
ꯑꯣ ꯇꯥꯏ ꯇꯥꯗꯕ꯭ꯔꯣ
ꯇꯤꯚꯤ ꯌꯦꯡꯒꯦꯔꯣ
ꯍꯥꯥ
ꯅꯪ ꯇꯤꯚꯤ ꯌꯦꯡꯒꯦꯔꯣꯕ
ꯍꯣꯏ ꯌꯦꯡꯂꯒ ꯇꯨꯝꯅꯤꯡꯉꯗꯤ ꯑꯗꯨꯝ ꯇꯨꯝꯒꯅꯤ ꯉꯁꯤꯗꯤ
ꯒꯤ ꯐꯨꯠꯕꯣꯜ ꯌꯦꯡꯒꯦꯔꯣ
ꯍꯣꯏ ꯌꯦꯡꯒꯅꯤ ꯅꯨꯡꯉꯥꯏꯕ꯭ꯔꯥ ꯅꯨꯡꯉꯥꯏꯇꯕ꯭ꯔꯥ ꯌꯦꯡꯕ ꯇꯥꯔꯦ ꯅꯨꯡꯉꯥꯏꯔꯗꯤ ꯐꯨꯜ ꯌꯦꯡꯒꯅꯤ ꯅꯨꯡꯉꯥꯏꯇ꯭ꯔꯥꯗꯤ ꯇꯨꯝꯈ꯭ꯔꯥꯅꯤ
ꯎꯝ
ꯅꯪꯗꯤ
ꯍꯣꯔꯦꯟ ꯑꯉꯥꯡꯅ ꯑꯉꯥꯡ ꯑꯉꯥꯡ ꯀꯞꯔꯗꯤ ꯄꯨꯔꯛꯑꯣ ꯀꯣ
ꯍꯣ ꯄꯨꯨꯔꯛ
ꯇꯥꯕ꯭ꯔꯣ
ꯍꯣꯏ ꯇꯥꯏ ꯇꯥꯏꯅꯦ ꯐꯖꯟ
ꯑꯉꯥꯡꯅ ꯀꯥꯞꯔꯗꯤ ꯄꯨꯔꯛꯑꯣ ꯍꯥꯏꯕ
ꯍꯣꯏ ꯄꯨꯔꯛꯀꯦ
ꯍꯧꯖꯤꯛꯇꯤ ꯃꯥ ꯁꯥꯟꯅꯈꯤꯁꯨꯅꯨ
ꯎꯝ ꯅꯣꯏꯔꯣꯝꯗ ꯅꯨꯡꯁꯥ ꯁꯥꯕ꯭ꯔꯣ
ꯍꯥ
ꯅꯣꯏꯔꯣꯝꯗ ꯅꯣꯡ ꯆꯨꯕ꯭ꯔꯣ
ꯀꯔꯤ ꯍꯥꯏꯕ
ꯅꯣꯡ ꯆꯨꯕ꯭ꯔꯣ
ꯅꯣꯡ ꯆꯨꯕ꯭ꯔꯣ ꯇꯥꯗ꯭ꯔꯣ ꯇꯥꯗꯦꯅꯦ ꯍꯜꯂꯣ ꯇꯥꯕ꯭ꯔꯣ
ꯇꯥꯕ꯭ꯔꯣ
ꯎꯝ ꯇꯥꯏ
ꯅꯦꯠꯋꯥꯥꯛ ꯅꯨꯡꯉꯥꯏꯇꯥꯕꯥ ꯃꯥꯜꯂꯦꯗ
ꯍꯧꯖꯤꯛꯇꯤ ꯃꯨꯛꯀꯥ ꯌꯥꯔꯦ
ꯀꯔꯤ ꯏꯟꯁꯥꯡ ꯆꯥꯕ꯭ꯔꯣ
ꯕꯅꯅꯥ ꯒꯤ ꯏꯇꯦꯝ
ꯑ ꯍꯥꯎꯕ꯭ꯔꯣ
ꯀ꯭ꯔꯤ ꯀꯧꯄ꯭ꯔꯥ ꯂꯐꯣꯏ ꯅꯠꯇꯦꯀꯣ
ꯂꯐꯨ
ꯂꯐꯨ
ꯍꯥꯎꯕꯣꯔꯣ
ꯈꯣꯏꯅ ꯕꯟꯅꯥ ꯐ꯭ꯂꯣꯋꯔ ꯍꯣꯏ ꯍꯥꯎꯋꯦ
ꯂꯐꯨ ꯑꯩꯁꯨꯨ ꯒꯌꯦ꯭ꯟ ꯇꯗ꯭ꯔꯦ ꯀꯟꯐꯤꯌꯨꯁ ꯆꯠꯈ꯭ꯔꯦ
ꯏꯪꯉꯦꯅꯦ
ꯖꯥꯔꯁꯤ ꯂꯤꯠꯂꯣꯗꯅ
ꯐꯦꯕ꯭ꯔꯥꯏꯠ ꯖꯔꯁꯤꯁꯦ ꯁꯨꯈ꯭ꯔꯦꯅꯦ ꯐꯤ ꯂꯧꯒꯦ ꯍꯣꯔꯦꯟ
ꯑꯗꯣ ꯍꯧꯖꯤꯛ ꯁꯅꯕ꯭ꯔꯣ
ꯁꯥ
ꯕ꯭ꯔꯥꯕ
ꯍꯧꯖꯤꯛꯇꯤ ꯑꯩꯗꯤ ꯌꯨꯝ ꯃꯊꯛꯇ ꯂꯩꯌꯦ ꯃꯣꯏ ꯇꯤꯚꯤ ꯌꯦꯡꯉꯤ
ꯑꯁ ꯑꯁ ꯅꯪ ꯑꯗꯨꯗ ꯆꯠꯄꯒꯤꯅꯤꯅꯦ ꯅꯪ ꯏꯪꯕꯗꯣ
ꯀꯣꯏꯕ
ꯊꯣꯡꯗꯣ ꯅꯨꯀꯣ ꯍꯥꯡꯔꯒ ꯊꯝꯃꯅꯨꯀꯣ
ꯍꯥꯡꯗꯦ ꯊꯤꯡꯉꯤ ꯂꯣꯏꯅꯃꯛ ꯊꯤꯡꯈ꯭ꯔꯦ
ꯂꯩꯕꯅꯦ
ꯊꯣꯡ ꯍꯥꯡꯗꯦ
ꯇꯥꯕ꯭ꯔꯣ
ꯍꯣꯏ ꯇꯥꯏꯌꯦ ꯂꯣꯏꯅꯃꯛ
ꯊꯣꯡ ꯍꯥꯡ ꯊꯣꯡ ꯍꯥꯡꯈ꯭ꯔꯗꯤ ꯅꯪꯒꯤꯁꯦ ꯐꯔꯥꯛ ꯇꯥꯒꯅꯤ
ꯑ
ꯑꯗꯣ ꯑꯩꯈꯣꯏ ꯑꯪꯀꯜꯅ ꯍꯨꯏ ꯄꯨꯔꯛ ꯀꯅꯤ ꯍꯥꯏꯕꯗꯣ ꯀꯅꯥꯅ ꯄꯨꯔꯛꯀꯅꯤ ꯅꯪ ꯂꯧꯕ ꯆꯠꯇꯣꯏꯔꯣ
ꯑꯒꯣꯅ ꯃꯥ ꯂꯥꯛꯀꯅꯤ ꯍꯥꯏ ꯎꯝ ꯍꯣꯔꯦꯟ ꯑ ꯍꯣꯔꯦꯟ ꯍꯥꯏ ꯍꯌꯦꯡ ꯃꯣꯔꯅꯤꯡꯅ ꯆꯥꯛ ꯆꯥꯅꯤꯡꯉꯥꯏ ꯂꯥꯛꯈ꯭ꯔꯣ ꯍꯥꯏꯅ ꯍꯥꯏꯕꯤꯈ꯭ꯔꯦ ꯍꯌꯦꯡ
ꯍꯥꯏꯗꯤ ꯌꯨꯝꯗ ꯑꯩꯈꯣꯏ ꯌꯨꯝꯗ
ꯍꯣꯏ
ꯑꯁ ꯑꯗꯨ
ꯀꯟꯐꯥꯝ ꯇꯧꯑꯣ ꯍꯌꯦꯡ ꯃꯣꯔꯅꯤꯡꯗ
ꯎꯝ ꯑꯗꯨꯗꯤ ꯈꯪꯁꯨ ꯈꯪꯗꯦ ꯀꯔꯤ ꯏꯟꯖꯥꯡ ꯊꯣꯡꯒꯅꯤ ꯑꯗꯨ
ꯎꯝ ꯅꯪ ꯐꯣꯟ ꯇꯧꯔꯛ ꯍꯪꯉꯣ
ꯍꯣꯏ
ꯍꯣꯔꯦꯟ ꯅꯠꯇ꯭ꯔꯒ ꯃꯣꯔꯅꯤꯡꯗ
ꯍ ꯑꯁ ꯅꯪꯒꯤ ꯃꯈꯣꯟꯗꯣ ꯐꯖꯅꯇꯥꯗ
ꯆꯍꯤꯁꯨ ꯇꯥꯈ꯭ꯔꯅꯤ
ꯑꯗꯨ ꯍꯥꯏꯒꯅꯣ ꯑꯗꯨꯝ ꯉꯥꯏꯈꯤꯌꯣ
ꯑꯣꯇꯣꯏ ꯈ꯭ꯋꯥꯏ ꯈ꯭ꯋꯥꯏ ꯌꯥꯎꯈ꯭ꯔꯦ ꯍꯥꯏꯕ꯭ꯔꯥ
ꯈꯪꯗꯦ ꯄꯥꯎ ꯐꯥꯎꯅꯗ꯭ꯔꯤꯌꯦ
ꯐꯣꯟ ꯇꯧꯋꯣ
ꯁꯥꯍꯨꯝ ꯀꯣꯜ ꯇꯧꯔ ꯐꯪꯗꯦ
ꯂꯝꯕꯤ ꯐꯠꯇꯕꯒꯤ ꯒꯥꯔꯤ ꯌꯥꯗꯕꯒꯤꯔ ꯀꯔꯤ ꯍꯥꯏꯕ
ꯒꯔꯤ ꯎꯕ꯭ꯔꯥ
ꯎꯗꯦ
ꯒꯔꯤꯗꯤ ꯎꯕ
ꯑꯣꯔꯦ ꯒꯔꯤ ꯎꯗꯦ ꯆꯍꯤꯗꯤ ꯍꯦꯟꯈ꯭ꯔꯦꯅꯦ ꯌꯦꯡꯉꯨꯅꯦ
ꯇꯥꯗꯔꯦꯗ
ꯇꯥꯕ꯭ꯔꯣ
ꯍꯜꯂꯣ
ꯇꯥꯕ꯭ꯔꯣ ꯇꯥꯗ꯭ꯔꯣ
ꯇꯥꯗꯦ
ꯇꯥꯏꯅꯦ ꯑꯩꯗꯤ